ꯍꯜꯂꯣ ꯇꯥꯏꯌꯦ
ꯀꯌꯥꯃꯨꯛ ꯇꯥꯕ꯭ꯔ
ꯌꯥꯝ ꯇꯥꯏ
ꯅꫭꯏ ꯌꯨꯝ ꯄꯣꯛꯈꯥꯏꯔꯛꯀꯦ ꯇꯧꯕ꯭ꯔ
ꯍꯣꯏ
ꯅꯪ ꯃꯤꯔ ꯁꯥꯔ
ꯑꯩꯔ ꯑꯩꯁꯦ ꯀ꯭ꯔꯤ ꯈꯟꯕ꯭ꯔ
ꯅꯨꯡ ꯅꯨꯡ ꯑꯣꯏꯅ ꯈꯜꯂꯦ
ꯅꯨꯡ ꯅꯠꯇꯦꯍꯦ
ꯀꯔꯤ ꯗꯨꯗꯤ ꯑꯦꯟꯁꯥꯡꯂ ꯃꯤꯔ ꯀꯔꯝꯕ ꯃꯤꯅꯣ ꯅꯪ ꯉꯥꯅꯨꯒꯤ ꯃꯤꯅꯤ ꯍꯥꯏ ꯉꯥꯅꯨ ꯉꯥꯅꯨꯒꯤ ꯃꯤꯅꯦ ꯍꯥꯏꯕ
ꯑꯁ ꯉꯥꯅꯨꯗꯤ ꯅꯠꯇꯦ ꯅꯪ ꯉꯥꯅꯨꯔꯣ ꯑꯩꯗꯤ
ꯑꯩꯗꯤ ꯑꯩꯗꯤ ꯉꯔꯥꯡ ꯕꫭꯜ ꯆꯪꯈꯤꯕꯗꯣ ꯅꯝꯕꯔ ꯁꯚꯦꯟꯗꯣ
ꯑꯣ ꯑꯣ ꯑꯣ ꯅꯪꯁꯨ ꯌꯦꯡꯕ꯭ꯔꯣ ꯕꯣꯜ
ꯑꯦ ꯃꯤ ꯁꯅꯔꯒ ꯕꫭ ꯀꯔꯤ ꯈꯣꯟꯗꯥꯅꯣ ꯁꯤꯗꯤ ꯑꯩ ꯄꯥꯝꯕꯒꯤ ꯈꯣꯟꯗꯥꯅꯦ ꯁꯤꯖꯦ ꯂꯤꯠꯆꯩꯅ ꯁꯦꯠ ꯀꯟꯗꯗꯤ ꯃꯤ ꯕꫭꯜ ꯁꯥꯅꯔꯒ ꯒꫭꯜ ꯆꯥꯅꯝ ꯑꯃ ꯆꯜꯂꯤꯀꯥꯟꯁꯤꯗ ꯅꯪ ꯖꯨ ꯌꯦꯡꯕ꯭ꯔ ꯍꯪꯉꯦ ꯀꯔꯤ ꯈꯨꯟꯗꯥꯅꯣ ꯍꯥꯏꯕ
ꯍꯨꯝ ꯑꯩꯈꯣꯏꯗꯤ ꯌꯦꯡꯗꯕꯅꯤꯅ ꯑꯗꯨꯝ ꯅꯣꯏꯁꯨ ꯌꯦꯡꯕ꯭ꯔ ꯌꯦꯡꯗꯕ꯭ꯔ ꯍꯪꯕꯋꯥꯅꯤꯗ
ꯅꯠꯇꯦ ꯕꯣꯜ ꯆꯟꯕꯗꯣ ꯑꯩꯅꯦ ꯍꯥꯏꯕ ꯒꯣꯜ ꯑꯃ ꯆꯟꯈꯤꯕꯗꫭ
ꯌꯥꯔꯦ ꯅꯪ ꯋꯥꯔꯜ ꯀꯞ ꯁꯥꯟꯅꯥꯕ꯭ꯔꯣꯅꯦ ꯑꯩꯅ ꯍꯥꯏꯕꯗꯤ ꯋꯥꯔꯜ ꯀꯞ ꯍꯥꯏꯕꯅꯦ ꯀꯔꯤꯅꯣ
ꯑꯗꯨꯟ ꯋꯥꯔꯜ ꯀꯞꯅꯦ ꯑꯩ ꯇꯣꯞ ꯄ꯭ꯂꯦꯌ꯭ꯔꯅꯦ ꯀꯔꯤꯅꯣ ꯋꯥꯔꯜ ꯀꯞꯇ ꯑꯁ ꯃꯤ ‌ꯎꯝ ꯌꯥꯗꯦꯍꯦ
ꯑꯗꯨꯗꯤ ꯅꯪ ꯀꯔꯤ ꯄꯥꯔꯇꯤꯅꯣ
ꯑꯩꯗꯤ ꯅꯝꯕ꯭ꯔ ꯁꯚꯦꯟꯒꯤ ꯄꯥꯔꯇꯤꯗꯣ ꯁ꯭ꯌꯨ ꯁ꯭ꯋꯨ ꯑꯩꯗꯤ ꯋꯁ ꯏꯁ ꯑꯩꯗꯤ ꯁ꯭ꯋꯨꯗꯅꯦ ꯑꯩꯗꯤ ꯁ꯭ꯋꯨꯗꯅꯦ ꯅꯪ ꯀꯔꯤꯔꯥ
ꯑꯁ ꯏꯕꯥꯟꯅꯤ ꯇꯣꯡꯉꯥꯜꯂꯦ ꯑꯗꯨꯗꯤ ꯑꯩꯗꯤ ꯁꯤ ꯁ꯭ꯋꯨꯗ ꯅꯠꯇꯦ ꯑꯩꯗꯤ ꯑꯇꯣꯞꯄ ꯑꯃꯗꯣ
ꯃꯅꯦꯝꯃꯒ ꯃꯁꯛ ꯊꯤꯔꯒ ꯇꯥꯇꯨꯠ
ꯑꯦ ꯑꯦ ꯌꯥꯔꯦ ꯌꯥꯔꯦ ꯅꯣꯏ ꯅꯣꯏ ꯌꯥꯔꯦ ꯅꯣꯏꯒꯤ ꯁꯤ ꯀ꯭ꯌꯨꯗꯤ ꯑꯣꯏꯗꯕ ꯄꯦꯅꯥꯜ ꯄꯦꯅꯥꯜꯇꯤꯗ ꯑꯗꯨꯝ ꯇꯧꯕꯗꯣ
ꯏꯁ ꯀꯥꯏꯔ ꯑ ꯑꯗꯨꯗꯤ ꯉꯥꯡꯕ ꯌꯥꯗꯦ ꯑꯗꯨꯗꯤ ꯅ ꯅꯣꯏꯒꯤ ꯑꯅꯦꯝꯕ ꯑꯅꯦꯝꯕꯗꯨꯅ ꯃꯥꯅ ꯌꯥꯝꯃꯦ ꯄꯦꯅꯥꯟꯇꯤꯒꯤꯗꯤ
ꯌꯥꯔꯦꯀꯣ ꯑꯅꯦꯝꯕ ꯑꯗꯨꯃꯥꯏꯅ ꯍꯥꯏꯒꯅꯨ ꯗꯠ
ꯑ ꯅꯦꯝꯃꯗꯤ ꯅꯦꯝꯃꯦ ꯍꯥꯏꯒꯗꯕꯅꯦ ꯄꯥꯝꯕꯤꯗ ꯄꯥꯝꯕꯤ ꯄꯥꯟ ꯎꯆꯥꯟ ꯄꯥꯝꯕꯤꯗ ꯁꯤ ꯎꯁꯣꯏ ꯄꯥꯝꯕꯤꯅꯦ ꯍꯥꯏꯕ ꯌꯥꯔꯣꯏꯌꯦ
ꯌꯥꯔꯦ ꯅꯦꯝꯗꯦ ꯀꯔꯤꯅ‌ꯣ ꯑꯁ ꯃꯁꯛ ꯐꯖꯁꯤꯒ ꯀꯔꯤꯅꯣꯍꯦ ꯅꯨꯄꯥ ꯊꯣꯛꯄꯗꯨꯒ ꯑꯁ
ꯍꯣꯏ ꯑꯁ ꯃꯁꯛꯇꯤ ꯌꯥꯝ ꯐꯖꯩꯌ‌ꯦ ꯈꯔ ꯊꯤꯌ‌ꯦ ꯍꯥꯏꯕꯩ ꯋꯥꯅꯤꯗ ꯃꯥꯗꯣ
ꯌꯥꯔꯦ ꯅꯣꯏꯒꯤ ꯁꯤꯌꯨꯗꯨꯗꯤ ꯌꯥꯗ꯭ꯔꯦ ꯈꯪꯕ꯭ꯔꯥ ꯁꯥꯎꯒꯟꯕꯗꯨꯒ ꯑꯁ ꯄꯨꯔꯥ ꯁꯣꯔꯠ ꯇꯦꯝꯄ꯭ꯔꯅꯦ ꯑꯗꯨ ꯁꯤꯌꯨꯗꯨ ꯌꯥꯗꯦ ꯌꯥꯗꯦ
ꯑꯁ ꯃꯥꯗꯣ ꯑꯦ ꯃꯥꯗꯣ ꯅꯠꯇꯦ ꯑꯩꯅꯦꯅꯦ ꯑꯁ
ꯍꯥ
ꯑꯩ ꯁꯤꯌꯨꯗ‌ꯣ
ꯌꯥꯔꯦ ꯅꯪꯅꯦ
ꯃꯤꯌꯥꯝ ꯃꯤ ꯈꯨꯐꯥꯖꯁꯤꯗꯤ ꯑꯁ ꯋꯥ
ꯅꯣꯏꯗꯤ ꯗꯨꯝ ꯍꯣꯢꯗ ꯑꯩ ꯑꯌꯥꯝꯕ ꯁꯤꯡꯗꯤ ꯁꯤꯌꯨꯗꯣ ꯑꯗꯨꯝ ꯄꯥꯝꯕꯅꯦ ꯈꯪꯉꯦꯗ ꯑꯗꯨꯕꯨꯗꯤ
ꯁꯣꯅꯣ ꯆꯨꯕ ꯍꯧꯖꯤꯛꯀꯥꯟ ꯂꯩꯇ꯭ꯔꯦꯍꯦ ꯅꯪ ꯁꯣꯅꯣ ꯆꯨꯕ꯭ꯔꯥꯅꯦ
ꯅꯪ ꯆꯨꯕꯒꯤ ꯍꯥꯏꯕꯅꯤꯅꯦ ꯁꯣꯅꯣ ꯁꯣꯅꯣ ꯆꯨꯗꯕꯁꯤꯡꯁꯦ ꯑ ꯐꯖꯕ ꯅꯨꯄꯥ ꯑꯃꯗꯣ ꯑꯗꯨꯗ ꯑꯗꯨꯝ ꯄꯥꯝꯃꯦꯕ ꯈꯔ ꯃꯦꯆ꯭ꯌꯨꯔ ꯇꯧꯕ ꯁꯤꯡꯗꯤꯀꯣ
ꯀꯅꯥ ꯀꯅꯥꯔꯅꯦ ꯀꯩꯅꯣ ꯃꯁꯛ ꯐꯖꯕ ꯍꯥꯏꯕꯁꯤ ꯃꯁꯛ ꯐꯖꯕꯁꯦ ꯀꯩꯅꯣꯗꯨꯔꯣ ꯈꯣꯏ ꯁꯤ ꯅꯣꯏ ꯌꯨꯝ ꯃꯈꯥꯒꯤ ꯃꯊꯛꯀꯤꯗ ꯂꯩꯕꯗꯨ ꯑꯗꯨꯔꯥ
ꯈꯥ
ꯅꯣꯏ ꯌꯨꯝ ꯃꯈꯥꯒꯤ ꯃꯊꯛꯀꯤꯗ ꯂꯩꯕꯗꯨ ꯑꯣꯏꯕ꯭ꯔꯥ ꯁꯨꯅꯣ ꯍ ꯆꯨꯕ ꯍ ꯑꯦ ꯃꯁꯥꯛ ꯐꯖꯕ ꯍꯥꯏꯕꯁꯦ
ꯑꯁ ꯌꯥꯔꯦ ꯅꯣꯏ ꯈꯪꯉꯔꯣꯏ
ꯈꯪꯒꯅꯤ ꯈꯪꯒꯅꯤ
ꯈꯪꯉꯔꯣꯏ ꯈꯪꯉꯔꯣꯏ ꯈ꯭ꯔ ꯑꯉꯥꯡ ꯑꯣꯏꯕꯅꯤꯅ ꯈꯪꯉꯔꯣꯢ
ꯍꯥ ꯑ ꯏꯁ ꯑꯉꯥꯡ ꯑꯣꯏꯕ ꯅꯪꯗꯤ ꯑꯩ ꯏꯁꯨꯒꯨꯝꯕꯅꯦ ꯀꯔꯤꯅꯣ
ꯑ ꯋꯥꯎ ꯋꯥꯎ ꯏꯁꯨꯨ ꯏꯁꯨꯨ
ꯑꯁꯦꯡꯕ ꯅꯪꯖꯤ ꯑꯁ ꯏꯁꯨꯒꯨꯝꯕꯅꯦ
ꯄꯨꯄꯨꯅꯤꯅꯦ ꯅꯪꯗꯤ
ꯋꯣꯏ ꯅꯣꯏꯝ ꯅꯣꯏꯝ ꯅꯣꯏꯝ ꯅꯣꯏ ꯃꯥꯟ ꯅꯣꯏ ꯃꯥꯅ ꯄꯥꯟꯕ ꯅꯣꯏ ꯕꯥꯆ ꯅꯣꯏ ꯕꯥꯅ ꯂꯧꯕ ꯅꯨꯄꯤꯒꯤ ꯃꯌꯥꯝꯕꯒꯤ ꯃꯆꯥꯅꯨꯨꯄꯥꯅ ꯄꯣꯛꯄ ꯑꯗꯨꯒꯤ ꯃꯁꯨꯅ ꯑꯃꯨꯛ ꯂꯧꯕ ꯃꯆꯥ ꯅꯨꯨꯄꯤꯒꯤ ꯃꯌꯥꯝꯕꯗꯣ ꯈꯪꯕ꯭ꯔꯥ
ꯍꯣꯏ ꯍꯣꯏ ꯍꯣꯏ ꯑꯣ ꯈꯪꯉꯦ ꯈꯪꯉꯦ ꯈ꯭ꯔ ꯀꯩꯅꯣ ꯇꯧꯕꯗꯣꯀꯣ
ꯈ꯭ꯔ ꯈ꯭ꯔ ꯈ꯭ꯔ ꯅꯠꯇꯦ ꯍꯥꯟꯅ ꯀꯩꯅꯣ ꯆꯤꯞ ꯃꯤꯅꯤꯁꯇꯔ ꯄꯨꯔꯝꯕ ꯃꯤꯗꯣ ꯑꯗꯣ ꯑꯩꯅꯦ ꯍ ꯑꯗꯨ ꯑꯩꯅꯦ ꯍꯧꯖꯤꯛꯅ ꯑꯃꯨꯛ ꯑꯣꯟꯊꯣꯔꯛꯄꯅꯦ
ꯍꯣꯢ ꯍꯣꯢ ꯍꯣꯢ ꯅꯣꯏꯗꯤ ꯆꯥꯛ ꯆꯥꯔꯕꯣ
ꯑꯁ ꯑꯈꯣꯏꯗꯤ ꯆꯥꯛꯀꯤꯁꯦ
ꯎꯝ
ꯆꯥꯅꯤꯡꯗ꯭ꯔꯦꯗ ꯍꯤꯗꯥꯛ ꯈꯛꯇꯪ ꯆꯥꯔꯒ ꯂꯩꯔꯦꯗ ꯍꯧꯖꯤꯛꯀꯥꯟꯗꯤ ꯑꯁ ꯆꯥꯛꯇꯣ ꯄꯥꯝꯃꯣꯏ ꯍꯥꯏꯅ ꯅꯣꯡꯃꯥꯒꯤ ꯍꯤꯗꯥꯛ ꯃꯔꯨꯝ ꯃꯔꯨ ꯑꯃꯥ ꯆꯥꯔꯗꯤ ꯌꯥꯔꯅꯤ ꯍꯥꯏꯅꯀꯣ ꯆꯥꯛꯁꯤ ꯆꯥꯗ꯭ꯔꯦꯗ ꯍꯟꯗꯛꯀꯥꯟꯁꯤ
ꯀꯩꯒꯤꯅꯣ ꯆꯥꯛꯀꯤ ꯆꯥꯎꯅ ꯉ ꯉꯁꯤꯗꯤ ꯀꯩꯀꯩ ꯇꯧꯔꯅꯤ
ꯉꯁꯤꯁꯦ ꯍꯧꯖꯤꯛ ꯂꯧꯕꯨꯛꯇ ꯀꯨꯝꯃꯒ ꯂꯩꯌꯦ ꯂꯧ ꯂꯧ ꯂꯧꯃꯤ ꯑꯣꯏꯕꯅꯤꯅ
ꯎꯝ ꯊꯕꯛ ꯊꯝ ꯊꯕꯛꯇꯤ ꯂꯩꯇ꯭ꯔꯣ ꯑꯗꯨꯗ
ꯊꯕꯛ ꯅꯠꯇꯦ ꯁꯤ ꯀꯨꯝꯃꯒ ꯅꯪꯒꯤ ꯁꯅꯥ ꯁꯨꯝ ꯁꯨꯡꯕꯤꯒꯦ ꯒꯥꯔꯤ ꯂꯣꯠ ꯄꯣꯠ ꯑꯃꯥ ꯑꯗꯨꯒ ꯍꯣꯔꯦꯟ ꯊꯤꯂꯛꯀꯦ ꯅꯪꯒꯤ ꯁꯅꯥꯒꯤ ꯐꯨꯔꯤꯠꯖꯨ ꯁꯦꯝꯒꯦ ꯈꯣꯡꯒ꯭ꯔꯥꯎꯁꯨ ꯁꯦꯝꯕꯤꯒꯦ ꯈꯣꯡꯎꯞꯁꯨ ꯁꯦꯝꯕꯤꯒꯦ ꯑꯗꯨꯒ ꯃꯣꯏꯖꯥꯁꯨ ꯁꯦꯝꯕꯤꯒꯦ ꯂꯣꯏꯅꯃꯛ ꯁꯦꯝꯕꯤꯔꯅꯤ ꯅꯪꯒꯤ
ꯁꯦꯝꯕꯤꯌꯣ ꯁꯦꯝꯕꯤꯌꯣ ꯆꯥꯛꯇꯤ ꯆꯥꯎꯍꯦ ꯀꯩꯅꯣ ꯅꯣꯏꯁꯨ ꯏꯀꯪ ꯀꯪꯗꯅ
ꯑ ꯏꯀꯪ ꯏ
ꯑꯁ ꯑꯠ ꯑꯁꯦꯡꯕ꯭ꯔꯣ ꯑꯗꯨꯗꯤ ꯈꯪꯗ꯭ꯔꯦꯠ ꯗꯥꯏ ꯇꯤꯡ ꯍꯧꯔꯣ ꯑꯗꯨꯗꯤ
ꯀꯩꯅꯣ ꯗꯕ꯭ꯂꯤꯎ ꯗꯕ꯭ꯂꯤꯎ ꯏꯒꯤ ꯈ꯭ꯋꯥꯏꯗꯒꯤ ꯑꯅꯣꯏꯕ ꯃꯁꯛ ꯃꯥ ꯃꯉꯣꯟꯗꯒꯤ ꯍꯦꯟꯅ ꯅꯣꯏꯔꯦꯗ ꯑꯩ ꯗꯤ ꯀꯥꯏꯗꯒꯤ
ꯁꯤꯎꯗꯤ ꯅꯣꯏꯗꯦꯀꯣ ꯅꯨꯡꯁꯤꯎ ꯃꯥꯟꯅꯤꯡꯉꯦ ꯍꯥꯏꯔꯗꯤ ꯆꯥꯛꯇꯣ ꯈꯔ ꯀꯩꯅꯣ ꯇꯧꯑꯣ
ꯀꯔꯤ
ꯅꯪꯒꯤ ꯁꯚꯦꯟꯗꯨꯗꯤ ꯅꯣꯏꯕ ꯅꯠꯇꯦ ꯈꯪꯕꯥꯥ
ꯑꯩ ꯍꯥꯏꯒꯦ ꯅꯪꯗꯣ
ꯑꯥ
ꯈꯔ ꯅꯦꯝꯕꯗꯣ
ꯌꯥꯔꯦ ꯑꯩꯗꯤ ꯋꯥꯡꯉꯦ ꯋꯥꯡꯉꯦꯀꯣ ꯑꯩꯗꯤ
ꯅꯠꯇꯦ ꯅꯪꯒꯤ ꯈꯔ ꯐꯖ ꯐꯖꯕ ꯍꯥꯏꯕꯗꯣ ꯅꯦꯝꯕꯗꯣ ꯎꯆꯤ ꯃꯀꯣ ꯎꯆꯤ ꯃꯀꯣꯟꯗ ꯍꯥꯟꯖꯤꯜꯂꯒ ꯏꯁꯤꯡ ꯃꯣꯔꯣꯛꯀꯤ ꯏꯁꯤꯡ ꯍꯩꯖꯤꯟꯁꯤꯔꯣ ꯃꯥꯗꯤ ꯈꯔ ꯅꯦꯝꯕꯅꯤꯅ ꯑꯗꯨꯗꯨ ꯅꯍꯥꯟ ꯑꯗꯨꯗ ꯅꯝꯖꯟꯕ ꯌꯥꯒꯅꯤ ꯎꯆꯤ ꯃꯀꯣꯟ ꯃꯈꯨꯟꯗ
ꯌꯥꯔꯦꯀꯣ ꯑꯗꯨꯃꯥꯏꯅ ꯍꯥꯏꯒꯅꯨ ꯑꯩꯈꯣꯏꯁꯨ ꯅꯣꯏꯒꯤꯗ ꯑꯗꯨꯃꯥꯏꯅ ꯍꯥꯏꯌꯣꯔꯥ ꯍꯥ
ꯑꯁ ꯑꯈꯣꯏꯗꯤ ꯍꯥꯏꯅꯤꯡꯉꯥꯏ ꯂꯩꯇꯔ꯭ꯦ꫰ꯋꯥꯡꯉꯦ ꯁꯥꯛ ꯐꯖꯔꯦ꯫ ꯇꯠꯇꯨꯒ ꯌꯦꯛꯇ꯭ꯔꯦ ꯑꯁ ꯃꯤꯅꯨꯡꯁꯤꯁꯨ ꯌꯥꯝ ꯂꯩꯌꯦ ꯑꯁ ꯅꯪꯒꯤꯗ ꯑꯣꯁ ꯃꯉꯛꯇ ꯇꯠ ꯅꯍꯥꯟꯗꯣ ꯃꯥ ꯃꯉꯛꯇ ꯇꯠꯇꯨ ꯂꯩꯕꯗꯣ ꯑꯁ ꯑꯩꯗꯤ ꯑꯣꯊꯣꯛꯒꯦ ꯇꯧꯕꯅꯦꯍꯦ ꯑꯁ꯫
ꯌꯥꯔꯦ ꯃꯤꯅꯨꯡ ꯃꯤꯅꯨꯡꯁꯤ ꯃꯤꯅꯨꯡꯁꯤ ꯃꯤꯅꯤꯡ ꯃꯤꯅꯨꯡꯁꯤ ꯂꯩ ꯍꯥꯏꯕꯗꯣ ꯑꯣꯏꯗꯕ ꯃꯤꯅꯨꯡꯁꯤꯅꯦ ꯈꯪꯕ꯭ꯔꯥ ꯅꯨꯄꯤ ꯈꯨꯆꯣꯞꯇꯨꯒ ꯑ
ꯏ ꯅꯨꯄꯤ ꯌꯥꯝ ꯆꯣꯞꯇꯦ
ꯇꯧꯔꯤꯁꯤꯗꯤ ꯃꯥ ꯀꯩ ꯀꯩꯅꯣ ꯇꯧꯕ ꯀꯥꯟꯗ ꯍꯧꯖꯤꯛ ꯃꯥꯅ ꯑꯥ ꯀꯩꯅꯣ ꯃꯥꯒꯤ ꯅꯨꯄꯤꯗꯨꯁꯨ ꯂꯨꯍꯣꯡꯗ꯭ꯔꯤ ꯂꯨꯍꯣꯡꯗ꯭ꯔꯤꯕꯅꯦ ꯃꯣꯏꯅꯤ ꯈꯪꯕ꯭ꯔꯥ
ꯑꯁ ꯅꯪ ꯑꯗꯨꯗꯤ ꯀꯩꯅꯣ ꯇꯧꯕꯒꯤꯅꯦ ꯃꯤ ꯌꯨꯝ ꯄꯥꯡꯈ꯭ꯔꯤ ꯀꯥꯟꯁꯤꯗ ꯃꯥ ꯃꯇꯨꯅꯦ
ꯇꯥꯗꯔ꯭ꯤ
ꯃꯥ ꯃꯇꯨꯅꯦ ꯅꯪ ꯈꯪꯗꯕꯒꯤꯅꯦ ꯇꯥꯕ꯭ꯔꯣ
ꯇꯥꯏꯌꯦ ꯇꯥꯏꯌꯦ
ꯅꯪ ꯑꯣꯏ ꯑꯃꯨꯛ ꯑꯣꯏꯅꯤꯡꯕ꯭ꯔꯅꯣ ꯃꯥ ꯃꯇꯨꯗꯣ ꯑꯣꯏꯅꯤꯡꯕꯩ ꯑꯣꯏꯅꯤꯡꯔꯛꯄꯒꯤ ꯃꯥꯜꯂꯛꯇꯧꯔꯦ ꯏꯁ ꯑꯣꯏꯅꯤꯡꯔꯛꯄꯒꯤ ꯃꯥꯜꯂꯛꯇꯧꯔꯦ ꯅꯪꯒꯤꯗꯣ ꯑꯣꯏꯒꯦ ꯀꯥꯏ ꯍꯥꯏꯔꯛꯇꯧ ꯃꯥꯥꯟꯅꯦ ꯑꯣꯏꯕꯗꯤ ꯌꯥꯔꯣꯏ ꯍꯦ ꯅꯪ ꯄꯩ ꯄꯩꯁꯥ ꯅꯪ ꯄꯩꯁꯥ ꯕꯣꯔꯥ ꯇꯔꯥ ꯇꯔꯥ ꯄꯤꯔꯛꯑꯁꯨ ꯑꯣꯏꯍꯜꯂꯣꯏ
ꯑꯁ ꯌꯥꯔꯦ ꯅꯣꯏ ꯅꯣꯏꯅ ꯄꯩꯁꯥ ꯄꯤꯒꯦ ꯑꯣꯏꯌꯣ ꯍꯥꯏꯔꯁꯨ ꯁꯨꯡꯑꯣꯏ ꯑꯣꯏꯔꯣꯏ꯫
ꯅꯟꯅ ꯍꯥꯏꯔꯥꯛꯇꯣꯏꯅꯦ ꯑꯩꯖꯨ ꯕꯣꯔꯥ ꯕꯣꯔꯥ ꯇꯔꯥꯃꯨꯛ ꯄꯩꯁꯥ ꯄꯤꯔꯛꯀꯦ ꯑꯩ ꯃꯥ ꯃꯇꯨ ꯑꯣꯏꯈ꯭ꯔꯒꯦ ꯍꯥꯏꯅ ꯍꯥꯏꯔꯛꯇꯣꯏꯅꯤ ꯑꯗ ꯑꯩꯅ ꯌꯥꯔꯣꯏ ꯑꯩꯅ ꯌꯥꯔꯣꯏ ꯍꯥꯏꯅ ꯍꯥꯏꯔꯛꯀꯅꯤ ꯑꯗꯨꯐꯥꯎ꯫
ꯗꯨꯃꯥꯏꯅ ꯁꯨꯛꯍꯥꯏ ꯍꯥꯏꯔꯣꯏꯌꯦ ꯑꯩ꯫
ꯗꯤ ꯅꯣ ꯆꯥꯟꯁ
ꯅꯣ ꯆꯥꯟꯁ ꯍꯥꯏꯅ ꯅꯣꯏꯅꯦ ꯅꯣꯏꯅꯦ ꯅꯣ ꯆꯥꯟꯁ ꯈꯪꯕ꯭ꯔꯥ ꯑꯣꯏ ꯑꯈꯣꯏꯗꯤ ꯆꯥꯟꯁꯁꯨ ꯈꯔ ꯂꯩꯔꯤ ꯅꯣꯏꯅꯤ ꯅꯣ ꯆꯥꯟꯁ꯫
ꯅ ꯅꯪ ꯀꯩꯅꯣ ꯍꯨꯏ ꯍꯤꯗꯥꯛꯇꯣꯟ ꯉꯁꯤ ꯆꯥꯕ꯭ꯔꯥ꯫ ꯍꯨꯏꯒꯤ ꯃꯆꯤꯟꯖꯥꯛꯀ ꯍꯨꯏꯒꯤ ꯃꯆꯤꯟꯖꯥꯛꯇꯨ ꯉꯁꯤ ꯆꯥꯕ꯭ꯔꯥ ꯅꯪ
ꯑꯩ ꯆꯥꯛ ꯆꯥꯗꯦ ꯑꯩꯗꯤ ꯍꯣꯔꯦꯟꯋꯥꯏꯗ ꯆꯥꯛ ꯆꯥꯅꯤ ꯉꯥꯏꯅ ꯈꯪꯕ꯭ꯔꯥ ꯆꯥꯅꯤ ꯉꯥꯏ
ꯀꯩꯗꯧꯕꯒꯤ
ꯑꯣꯔꯣ ꯑꯁ ꯊꯥꯕꯛ ꯆꯤꯟꯕꯅꯦ ꯑꯈꯣꯏꯗꯤ ꯈꯪꯕ꯭ꯔꯥ
ꯏꯁ ꯌꯥꯝ ꯇꯜꯂꯒ ꯊꯥꯕꯛ ꯆꯤꯟꯂꯦ ꯀꯥꯏꯅ ꯅꯪ ꯈꯨꯇꯟꯗꯣ ꯔꯤꯠ ꯄ꯭ꯔꯤꯊꯤꯕꯤꯗ ꯁꯨꯡꯂꯩ ꯂꯩꯔꯣꯏꯅꯦ
ꯑꯩꯁ ꯊꯥꯕꯛꯅꯦ ꯑꯩ ꯍꯣꯏ ꯊꯥꯕꯛ ꯊꯥꯕꯛ ꯆꯤꯟꯕꯅꯦ ꯊꯥꯕꯛ ꯆꯤꯟ ꯆꯤꯟꯂꯒ ꯇꯧꯕꯅꯦ ꯈꯪꯕ꯭ꯔ ꯑꯩ ꯅꯨꯃꯤꯠ ꯑꯃ ꯐꯥꯥꯎ ꯌꯨ ꯑꯗꯨꯝ ꯀꯩꯅꯣ ꯊꯥꯕꯛ ꯇꯧꯔꯒ ꯂꯩꯕ ꯉꯝꯕ ꯃꯤꯗꯨꯅꯦ ꯇꯦ ꯅꯣꯏꯒꯨꯝꯕ ꯅꯠꯇꯦ ꯈꯪꯕ꯭ꯔꯥ
ꯏꯁ ꯈꯪꯉꯦ ꯈꯪꯉꯦ ꯅꯪ ꯌꯥꯝ ꯇꯜꯂꯦ ꯍꯥꯏꯕꯗꯣ ꯅꯣꯏ ꯃꯥꯅ ꯍꯥꯏꯔꯛꯑꯦ
ꯍꯣꯏ ꯅꯪ ꯅꯪꯁꯨꯀꯣ ꯅꯣꯏ ꯕꯥꯅ ꯍꯥꯏꯕꯅꯦꯕ ꯑꯁ ꯑꯩꯒꯤ ꯏꯆꯥ ꯅꯨꯄꯥꯗꯣ ꯌꯥꯗ꯭ꯔꯦ ꯃꯇꯟ ꯇꯟꯕꯗꯅ ꯇꯨꯝꯕꯒ ꯐꯥꯏꯕꯒ ꯈꯛꯇꯪ ꯑꯣꯏꯔꯦ ꯍꯥꯏꯑꯦ ꯑꯗꯣ ꯑꯁ
ꯅꯪ ꯏꯆꯥꯅꯨꯄꯤꯗꯣ ꯃꯇꯟ ꯌꯥꯝ ꯇꯜꯂꯦ ꯅꯪ ꯈꯔ ꯈꯔ ꯍꯥꯏꯕꯤꯌꯣ ꯍꯥꯏꯌꯦ ꯑꯩꯉꯣꯟꯗ ꯑꯁ ꯀꯣꯟ ꯐꯥꯎ ꯐꯦꯡꯕ ꯍꯩꯇ꯭ꯔꯦ ꯀꯣꯂꯤꯛ ꯐꯥꯎ ꯐꯦꯡꯕ ꯍꯩꯇ꯭ꯔꯤ ꯍꯥꯏ ꯅꯪꯗꯣ ꯑꯁ ꯀꯃꯥꯏ ꯇꯧꯕ ꯖꯥꯠꯂꯣ
ꯑꯁ ꯅꯪꯗꯤ ꯅ
ꯑꯩ ꯋꯥꯔꯦ ꯑꯁ
ꯌꯥꯔꯦ ꯋꯥꯕꯤꯒꯅꯨ ꯅꯪꯒꯤ ꯋꯥꯎ ꯑꯩꯒꯤ ꯈꯜꯂꯒ ꯋꯥꯕꯤꯒꯅꯨ
ꯏꯁ ꯋꯥ ꯋꯥꯗ ꯇꯥꯕꯅꯤꯅ ꯑꯁ ꯅꯥ ꯅꯣꯏ ꯅꯄꯥꯗꯨ ꯐꯣꯟ ꯐꯥꯎꯔꯛꯄꯅ ꯂꯣꯏꯔꯦꯅꯦ ꯏꯆꯥꯅꯨꯨꯄꯤꯗꯣ ꯏꯆꯥꯅꯨꯄꯤꯗꯣ ꯈꯔ ꯈꯔ ꯇꯥꯛꯄꯤꯌꯣ ꯑꯁ ꯃꯈꯨꯗꯥꯡ ꯁꯤꯗꯤꯌꯦ ꯈꯥꯡꯗ꯭ꯔꯦ ꯀꯣꯂꯤꯛ ꯐꯥꯎ ꯐꯦꯡꯕ ꯍꯩꯇꯦ ꯆꯥꯛ ꯐꯥꯎ ꯃꯔꯛ
ꯔꯝꯅꯤꯗ
ꯐꯥꯎ ꯃꯔꯛ ꯃꯔꯛꯇ ꯑꯩꯪ ꯅꯠꯇꯦ ꯆꯥꯛ ꯐꯥꯎ ꯃꯔꯛ ꯃꯔꯛꯇ ꯑꯩꯅ ꯁꯥꯏꯔꯒ ꯄꯤꯖꯩ ꯍꯥꯏ ꯅꯪ ꯅꯣꯏꯕꯥꯅ ꯆꯥꯛ ꯐꯥꯎ ꯁꯥꯏꯔꯒ ꯄꯤꯖꯩ ꯍꯥꯏ ꯅꯪ ꯇꯟꯃꯟꯕꯒꯤ ꯑꯗꯨꯃꯥꯏ ꯍꯥꯏꯌꯦ ꯅꯣꯏꯕꯥꯗꯤ ꯑꯗꯨꯃꯥꯏꯟ ꯍꯥꯏꯌꯦ
ꯑꯗꯨꯃꯥꯏ ꯑꯅꯤ ꯍꯥꯏꯔ ꯌꯥꯔꯦ ꯃꯤ ꯃꯤ ꯃꯤ ꯑꯣꯟꯅꯥꯕ ꯑꯣꯏꯔꯝꯅꯤ ꯃꯤ
ꯃꯤ ꯑꯣꯟꯅ ꯑꯣꯟꯅꯗꯦ ꯅꯪꯁꯨ ꯅꯪ ꯃꯤꯠꯁꯨ ꯑꯅꯤ ꯄꯥꯜꯂꯦ ꯅꯀꯣꯡꯁꯨ ꯑꯅꯤ ꯂꯩꯌꯦ ꯅꯪ ꯅ-ꯅ-ꯅꯥꯇꯣꯟꯒꯤ ꯍꯣꯕꯗꯣ ꯑꯍꯨꯝ ꯂꯩꯕ꯭ꯔꯥ ꯑꯍꯨꯝ ꯁꯨꯕ꯭ꯔꯥ ꯅꯪꯒꯤꯗꯣ
ꯑꯁ ꯌꯥꯔꯦ ꯀꯔꯤ ꯑꯍꯨꯝ ꯅꯪꯅꯦ ꯈꯪꯕ
ꯑꯍꯨꯝꯅꯦ ꯍꯥꯏꯕ ꯅꯪ
ꯑꯍꯥ ꯂꯥ
ꯑꯣ
ꯅꯪꯅꯦ ꯅꯪꯅꯦ ꯑꯩꯗꯤ ꯅꯠꯇꯦ
ꯑ ꯑꯥ ꯐꯦꯛ ꯐꯥꯏꯗꯅꯦ ꯑꯝ, ꯀꯩ ꯍꯥꯏꯕ ꯍꯧꯖꯤꯛꯀꯤꯗꯨ
ꯅꯪꯅꯦ ꯍꯥꯏꯕ ꯑꯩ ꯅꯠꯇꯦ ꯍꯥꯏꯕ
ꯅꯥꯇꯣꯟ ꯑꯍꯨꯝ ꯂꯩꯕꯗꯣ
ꯌꯥꯔꯦ
ꯅꯪꯒꯤ ꯅꯪꯒꯤ ꯇꯥꯕ꯭ꯔꯣ
ꯇꯥꯏꯌꯦ
ꯅꯪꯒꯤ ꯀꯩꯅꯣꯗ ꯅꯪꯒꯤ ꯐꯣꯔꯍꯦꯠꯇ ꯅꯪꯒꯤ ꯅꯥꯀꯣ ꯂꯩꯕ ꯃꯥꯜꯂꯦ ꯅꯥꯀꯣꯡ ꯗꯅꯥ ꯀꯣꯂꯦ ꯗꯅꯥ ꯀꯣꯂꯦ ꯀꯣ ꯂꯩꯕ ꯃꯂꯦ ꯃꯥꯜꯂꯦꯀꯣ ꯑꯗꯨꯗ
ꯅꯣꯏ ꯑꯗꯨꯋꯥꯏꯗ ꯁꯥꯕ꯭ꯔꯣ ꯏꯪꯕꯣ
ꯑꯁ ꯈꯨꯁꯥꯁꯤꯗꯤ ꯂꯣꯏꯔꯦ ꯅꯣꯡ ꯅꯣꯡꯒꯥ ꯆꯨꯔꯛꯇꯕꯅꯤꯅ
ꯅꯣꯡꯆꯨꯗꯣ
ꯑꯩꯁ ꯅꯣꯡ ꯆꯨꯔꯛꯇꯦ ꯅꯣꯡ ꯆꯨꯔꯛꯇꯕꯒꯤ ꯍꯧ ꯂꯧ ꯍꯧꯅꯗ꯭ꯔꯤ ꯑꯁ ꯂꯧꯗ ꯃꯥꯂꯥꯛꯑꯦ ꯁꯤꯗ ꯅꯣꯡ ꯆꯨꯔꯛꯇꯕꯩ ꯂꯧ ꯍꯧꯕ ꯌꯥꯗ꯭ꯔꯦ
ꯑꯁ ꯑꯩꯈꯣꯏꯗꯤ ꯅꯣꯡꯁꯨ ꯆꯨꯑꯦ ꯁꯥꯁꯨ ꯁꯥꯏꯌꯦ ꯑꯁ
ꯑꯦ ꯅꯣꯡ